ꯍꯥꯕ꯭ꯔ
ꯍꯜꯂꯣ ꯎꯝ ꯁꯤ ꯀꯌꯥꯃꯨꯛ ꯇꯥꯔꯕ꯭ꯔꯥ ꯑꯗꯨꯏꯗꯤ
ꯈꯔ ꯈꯔ ꯑꯗꯨꯝ ꯇꯥꯏ ꯐꯖꯅ
ꯈꯔ ꯈꯗꯪ ꯌꯥꯝ ꯇꯥꯗ꯭ꯔꯣ
ꯌꯥꯝ ꯌꯥꯝ ꯇꯥꯏ ꯅꯪ ꯀꯗꯅꯣ
ꯐꯝꯃꯒ ꯂꯩꯌꯦꯦ ꯅꯪ ꯋꯥꯈꯜ ꯃꯨꯟꯊꯥ ꯇꯧꯔꯒ
ꯆꯠ ꯆꯥꯔꯔꯕꯣ ꯆꯠ ꯆꯥꯔꯔꯕꯣ
ꯍꯣꯏ ꯆꯥꯔꯦ
ꯎꯝ ꯑꯩꯗꯤ ꯏꯔꯨꯖꯒꯦꯅ ꯇꯧꯕꯅꯦ ꯑꯗꯣ ꯏꯁꯤꯡ ꯌꯥꯔꯝꯕ
ꯑꯣ ꯏꯁꯤꯡ ꯑꯌꯤꯡꯕ
ꯑ ꯌꯦꯡ ꯃꯅꯤ
ꯌꯥꯝ ꯀꯟꯅ ꯁꯥꯕ꯭ꯔꯥ
ꯁꯅꯦ ꯑꯏꯤꯡꯕꯅꯦ
ꯅꯠꯇꯦ ꯑꯩ ꯍꯥꯏꯗꯤ ꯅꯪ ꯂꯩꯐꯝꯗꯣ ꯌꯥꯝ ꯀꯟꯅ ꯁꯥꯕ꯭ꯔꯥ ꯍꯥꯏꯕ
ꯁꯥꯗꯦ ꯅꯣꯡ ꯆꯨꯈꯤꯕꯗ ꯉꯥꯏꯔꯤ
ꯎꯝ ꯑꯗꯨꯗꯤ ꯏꯪꯉꯣꯏꯗꯅ ꯅꯪ ꯍꯧꯖꯤꯛ ꯏꯔꯨꯒꯦ ꯇꯧꯕꯗꯣ
ꯀꯤꯡꯉꯣꯏꯗꯣ ꯑꯩꯗꯣ ꯉꯁꯥꯏꯗꯣ ꯕꯖꯥꯔꯗ ꯆꯠꯄ
ꯆꯠꯄ ꯎꯝ
ꯑꯗꯨꯒꯤ ꯀꯩꯅꯣ ꯇꯧꯕ ꯍꯥꯏꯗꯤ ꯎꯐꯨꯜꯒꯨꯝꯕ ꯃꯌꯥꯝ ꯆꯥꯜꯂꯛꯑꯦꯗꯅ
ꯎꯝ
ꯑꯗꯨ ꯉꯁꯥꯏꯗꯤ ꯅꯣꯡ ꯆꯨꯕꯒꯤ ꯂꯨꯕꯗꯣ ꯐꯔꯛ ꯇꯥꯕ ꯑꯗꯨꯒꯨꯝꯕꯒꯤ ꯉꯥꯏꯍꯥꯛ ꯂꯩꯌꯦꯕ ꯑꯗꯨ ꯍꯧꯖꯤꯛꯇꯤ ꯇꯤꯛ ꯏꯃ ꯏꯁꯤꯡꯗꯣ ꯈꯔ ꯇꯥꯕ ꯇꯥꯗꯕ ꯂꯩ ꯑꯗꯨꯗꯨꯗꯤ ꯉꯥꯏꯔꯒ ꯂꯩꯅꯦ꯫ ꯑꯗꯨ ꯏꯁꯤꯡꯗꯣ ꯌꯥꯔꯤ ꯑꯗꯨ ꯌꯥꯕ ꯂꯣꯏꯔꯒ ꯌꯨꯖꯒꯦ ꯀꯦ ꯍꯥꯏꯅ ꯇꯧꯕꯅꯦ ꯎꯐꯨꯜꯗ ꯆꯠꯂꯨꯕ ꯏꯁꯥꯗꯣ ꯃꯣꯠꯁꯤꯜꯂꯤꯗꯅ
ꯎꯝ
ꯑꯗꯨꯗꯣ ꯂꯨꯊꯣꯛꯇ꯭ꯔꯗꯤ ꯀꯃꯥꯏꯅ ꯃꯣꯠꯂꯒ ꯇꯨꯝꯕꯗꯤ ꯐꯠꯇꯦꯗꯅ
ꯕꯖꯥꯔꯗ ꯀꯩꯀꯩ ꯂꯩꯩꯕ ꯆꯜꯂꯦ ꯅꯪꯗꯤ ꯁꯤ ꯅꯨꯡꯉꯔꯦꯍꯦ
ꯀꯩꯁꯨ ꯈꯣꯡꯒ꯭ꯔꯥꯎ ꯑꯃꯗꯤ ꯂꯩꯌꯦ ꯀꯩꯁꯨ ꯌꯥꯝꯅ ꯂꯩꯕ ꯅꯠꯇꯦꯗ ꯄꯣꯠ ꯆꯩ ꯂꯩꯔꯛꯇ꯭ꯔꯦ꯫ ꯌꯨꯝꯗ ꯆꯠꯂꯦ꯫ ꯏꯃꯥꯟꯅꯕꯤ ꯊꯦꯡꯅꯩꯌꯦ꯫ ꯑꯗꯨꯒꯨꯝꯕ ꯈꯛꯇꯅꯦ ꯏꯃꯥꯟꯅꯕꯤ ꯊꯦꯡꯅꯔꯒ ꯏꯃꯥꯟꯅꯕꯤꯒꯤ ꯃꯅꯥꯛꯇ ꯆꯠꯂꯦ꯫
ꯎꯝ
ꯑꯗꯨꯒ ꯂꯩꯔꯦ꯫ ꯑꯗꯨꯗꯣ
ꯆꯥꯛ ꯆꯥꯗ꯭ꯔꯔꯤ ꯑꯗꯨꯏꯗꯤ ꯃꯥ ꯑꯃꯨꯛ ꯆꯥꯔꯝꯃꯗꯧ ꯃꯥꯟꯗ꯭ꯔꯦ
ꯆꯥꯔꯦ ꯑꯩꯗꯤ ꯆꯥꯛ ꯌꯨꯝꯗ ꯆꯠꯂꯒ ꯆꯥꯛꯇꯣ ꯑꯩꯅ ꯍꯦꯟꯖꯥꯡ ꯊꯣꯡꯕ ꯑꯗꯣ ꯑꯩꯗꯤ ꯆꯥꯛ ꯌꯦꯟꯁꯥꯡ ꯊꯣꯡꯕꯗꯤ
ꯏ ꯍꯩꯇꯦꯕ ꯍꯥꯏꯗꯤ ꯍꯥꯎꯅ ꯊꯣꯡꯕ ꯍꯥꯏꯇꯥꯔꯦ ꯑꯗꯨꯗ ꯌꯥꯝ ꯍꯩꯇꯕꯒꯤ ꯑꯩꯅ ꯊꯣꯡꯉꯤ꯫ ꯌꯦꯟ ꯊꯣꯡꯉꯦ ꯑꯗꯣ ꯏꯅꯥꯎꯄꯥꯅ ꯌꯦꯟ ꯆꯥꯒꯦ ꯍꯥꯏꯕꯒꯤ ꯑꯗꯨ ꯏꯅꯥꯎꯄꯥꯅ ꯌꯦꯟ ꯆꯥꯒꯦ ꯍꯥꯏꯔꯒꯤ ꯊꯣꯡꯄꯗꯣ ꯌꯦꯟꯗꯣ ꯑꯩꯗꯣ ꯍꯥꯎꯅ ꯊꯣꯡꯗ꯭ꯔꯕꯒꯤ ꯑꯩꯗꯣ ꯆꯠꯅꯤꯡꯗ꯭ꯔꯦ ꯄꯨꯣꯛꯊꯔꯛꯑꯦ꯫ ꯍꯥꯏꯔꯒ ꯃꯇꯨꯝ ꯑꯅꯤ ꯆꯥꯔꯒ ꯑꯣꯛꯑꯦ꯫
ꯃꯇꯨꯝ ꯑꯅꯤ ꯈꯛꯇꯪ ꯆꯥꯔꯒ ꯑꯣꯛꯄ
ꯍꯣꯏ ꯑꯗꯨꯒꯤ ꯑꯩ ꯆꯥꯃꯟ ꯆꯥꯗꯕꯒꯤ ꯁꯤꯗ ꯂꯥꯛꯑꯒ ꯑꯣꯏꯅ ꯆꯥꯔꯦ꯫
ꯎꯝ ꯅꯪꯅꯥ ꯊꯣꯉꯕꯥꯗꯣ ꯌꯥꯝ ꯍꯥꯎꯗ꯭ꯔꯕ꯭ꯔꯣ?
ꯈꯪꯗꯔꯦ ꯑꯩꯗꯤ ꯌꯝ ꯍꯥꯑꯣꯠꯔꯦ꯫ ꯃꯤꯅꯗꯤ ꯍꯥꯎꯒꯗ꯭ꯔꯥ ꯈꯪꯗꯦ ꯑꯩꯅꯗꯤ ꯍꯥꯎꯇꯕ
ꯍꯥꯎꯔꯝꯒꯅꯤ ꯍꯥꯎꯔꯝꯒꯅꯤ ꯃꯤ ꯑꯇꯣꯞꯄꯒꯤꯗꯤ
ꯑꯗꯨꯒ ꯑꯩꯈꯣꯏ ꯑꯉꯥꯡꯁꯨ ꯆꯥꯕ ꯃꯇꯝꯗ ꯍꯥꯎꯔꯗꯤ ꯍꯥꯎꯋꯦ ꯍꯥꯎꯋꯦ ꯍꯥꯏꯕꯅꯦ ꯑꯗꯣ ꯑꯉꯥꯡꯗꯣ ꯃꯍꯥꯎ ꯌꯥꯝꯅ ꯈꯪꯕ ꯑꯉꯥꯡꯅꯦꯕ ꯉꯁꯤꯗꯤ ꯃꯥ ꯍꯥꯎꯋꯦ ꯍꯥꯏꯗꯤ ꯑꯩꯅ ꯊꯣꯡꯕꯤꯕꯒꯤ ꯑꯗꯨꯝ ꯆꯥꯕ ꯍꯥꯏꯗꯤ ꯑꯩꯅ ꯅꯨꯡꯉꯥꯏꯔꯣꯏ ꯍꯥꯏꯕꯒꯤ ꯍꯥꯏꯗꯕ ꯍꯥꯏꯕ ꯇꯥꯔꯦ꯫ ꯊꯨꯀꯅꯤꯡꯌꯥꯝꯅꯥ ꯖꯥꯖꯥꯠꯅꯤꯀꯣ
ꯆꯥ ꯆꯥꯔꯅꯤ ꯆꯥꯖꯥꯔꯅꯤ꯫
ꯅꯪꯗꯤ ꯀꯩ ꯃꯊꯦꯜ ꯆꯥꯔꯕ?
ꯌꯦꯔꯝ ꯆꯝꯐꯨ ꯈꯛꯇꯪ ꯆꯥꯏꯑꯦ ꯍꯋꯥꯏ ꯊꯣꯡꯕꯒ ꯉꯥꯔꯥꯪꯡꯗꯣ ꯇꯥꯕ꯭ꯔꯥ
ꯇꯥꯏ
ꯉꯔꯥꯗ ꯑꯌꯥꯝꯕ ꯂꯧ ꯈꯣꯏ ꯀꯥꯟꯗ ꯂꯧꯕꯨꯛꯇ ꯂꯤꯟꯗꯣ ꯊꯣꯛꯂꯛꯄ ꯂꯤꯅ ꯊꯣꯛꯂꯛꯄ ꯑꯗꯨꯏ ꯍꯥꯜꯂꯣ ꯍꯥꯜꯂꯣ ꯍꯥꯏꯕ ꯍꯥꯟꯅ ꯊꯣꯛꯔꯀꯥꯟꯗꯗꯤ ꯏꯅꯥꯎꯄꯥꯗꯨ ꯋꯥꯇꯔ ꯄ꯭ꯔꯨꯐ ꯇꯣꯡꯕꯅꯤꯅ ꯃꯥꯗꯣ ꯂꯤꯟꯗ ꯄꯪ ꯅꯦꯠꯇ ꯅꯦꯔꯦ ꯅꯦꯠ ꯅꯦꯠꯄꯗꯣ ꯂꯤꯟꯗꯣ ꯀꯟꯅ ꯆꯦꯟꯕ ꯉꯝꯗ꯭ꯔꯦ ꯑ ꯏꯕꯥꯅꯤ ꯊꯤ ꯊꯤꯔꯒ ꯍꯥꯠꯂꯦ ꯑꯗꯨꯝ ꯐꯣꯏꯗꯣꯛꯑ ꯑꯃꯃꯨꯛ ꯈꯣꯏꯔ ꯀꯥꯟꯗ ꯑꯃꯨꯛ ꯊꯣꯛꯂꯛꯑꯦ ꯂꯤꯟꯗꯣ ꯂꯤꯟ ꯑꯃꯃꯨꯛ ꯊꯣꯛꯂꯛꯄ ꯍꯥꯜꯂꯣ ꯍꯥꯜꯂꯣ ꯌꯥꯝꯌꯥꯝꯃꯅ ꯍꯥꯏꯕ ꯑꯗꯨ ꯑꯩꯗꯣ ꯋꯥꯇꯔꯕꯨ ꯁ ꯇꯣꯡꯗꯕꯅꯤꯅ ꯑꯗꯨꯗ ꯆꯪꯂꯛꯀꯅꯨ ꯑꯗꯨꯗ ꯂꯤꯟ ꯂꯩꯕꯅꯤ ꯂꯤꯟꯕꯅꯤ ꯑꯃꯨꯛ ꯂꯥꯎꯔꯄ
ꯎꯝ
ꯍꯥꯜꯂꯣ ꯍꯥꯜꯂꯣ ꯍꯥꯏꯔꯒ ꯃꯐꯝꯗꯨ ꯆꯪꯉꯒ ꯊꯤ ꯊꯤ ꯊꯤꯕ ꯍꯧꯔꯀꯥꯟꯗ ꯑꯗꯨꯗ ꯆꯪꯉꯅ ꯂꯤꯟ ꯂꯩꯕꯅ ꯌꯦꯡ ꯑꯗꯨꯗ ꯆꯪꯂꯛꯀꯅꯨ ꯑꯗꯨꯅ ꯂꯤꯟ ꯂꯩꯕꯅꯤ ꯅꯪ ꯆꯤꯛꯀꯅꯤ ꯑꯃꯨꯛ ꯂꯥꯎꯔꯛꯄ ꯅꯪ ꯇꯥꯕ꯭ꯔꯣ
ꯇ꯭ꯔꯥꯏ
ꯈꯔꯥꯏ
ꯅꯪ ꯇꯥꯕ꯭ꯔꯥꯖꯤꯦ ꯑꯩꯒꯤ ꯏꯃꯥꯟꯅꯕꯤꯅ ꯋꯥ ꯉꯥꯡꯕꯗꯣ
ꯎꯝ ꯀꯟꯅ ꯇꯥꯗꯦ
ꯑꯁ ꯂꯣꯏꯔꯦ ꯑꯩꯉꯣꯟꯗ ꯃꯥꯅ ꯉꯥꯡꯕ ꯈꯨꯝꯗꯦ ꯍꯥꯏꯕꯒꯤ ꯈꯨꯄꯥꯡꯗ ꯊꯥꯔꯝꯃꯒ ꯆꯠꯈ꯭ꯔꯑꯦ ꯑꯁ ꯍꯧꯔꯒ
ꯎꯝ ꯌꯥꯝ ꯀꯟꯅ ꯅꯥꯔꯔꯕꯅꯤ ꯑꯗꯨꯗꯤ
ꯑ ꯀꯔꯤꯅꯣ ꯍꯥꯏꯗꯤ ꯉꯛꯎꯔꯦ
ꯎ ꯃꯥꯅꯁꯨ ꯂꯥꯎꯁꯜꯂꯛꯑꯦ ꯑꯗꯨ ꯂꯥꯎꯒꯅꯨ ꯍꯥꯏꯕꯒꯤ ꯒꯤꯠꯄꯤꯤꯕ ꯑꯗꯨꯒ ꯈꯨꯄꯥꯡ ꯂꯥꯎꯕ ꯊꯥꯂꯝꯃꯖꯦ
ꯑꯁ ꯖꯥꯖꯥꯠꯅꯦꯀꯣ ꯅꯨꯡꯗꯥꯡꯗ ꯕꯦꯔꯥꯜ
ꯅꯣꯏ ꯍꯣꯁꯇꯗ ꯀꯔꯤ ꯃꯊꯦꯜ ꯆꯥꯕ꯭ꯔꯥ ꯉꯁꯤ ꯅꯪꯒꯤ
ꯉꯁꯤꯗꯤ ꯑꯩꯈꯣꯏꯒꯤ ꯍꯣꯁꯇꯦꯜꯗꯣ ꯌꯦꯡ ꯅꯣꯏꯗꯤ
ꯍꯋꯥꯏ ꯊꯣꯡꯕꯒ ꯏꯔꯝ ꯐꯨꯠꯄ ꯆꯥꯏ ꯍꯥꯏꯕꯗꯣ
ꯀꯔꯤ‌ ꯑꯕ
ꯍꯋꯥꯏ ꯑꯐꯨꯠ ꯍꯋꯥꯏ‌ ꯊ‌ꯣꯡꯕꯒ ꯏꯔꯨꯝ ꯒ ꯎꯝ
ꯍꯥꯎꯕ꯭ꯔꯥ
ꯍꯥꯎꯕ꯭ꯔ ꯈꯪꯗꯦ ꯅꯪꯅ ꯊꯣꯡꯅꯕꯅꯤꯅ ꯍꯥꯎꯇꯦ
ꯀꯅꯥꯅ ꯊꯣꯡꯒꯦ ꯃꯃꯥꯅ ꯊꯣꯡꯕ꯭ꯔꯣ
ꯑꯩꯈꯣꯏ ꯃꯥꯅ ꯊꯣꯡꯉ ꯎ
ꯑꯗꯨꯁꯨ ꯍꯥꯎꯕꯅꯤꯗ ꯃꯃꯥꯅ ꯊꯣꯡꯕ ꯃꯃꯥꯅ ꯏꯟꯕꯁꯨ ꯃꯍꯥꯎ ꯑꯃꯅꯤ
ꯀꯣꯏꯗꯗꯤꯀꯣ ꯑꯩꯈꯣꯏ ꯏꯃꯥꯁꯤ ꯆꯥꯛ ꯊꯣꯡꯕ ꯍꯩꯇꯦ ꯑꯩꯈꯣꯏ ꯄꯥꯕꯨꯡꯁꯨ ꯊꯣꯡꯕ ꯍꯩꯇꯦ ꯏꯅꯥꯎꯄꯥꯁꯨ ꯊꯣꯡꯕ ꯍꯩꯇꯦ ꯑꯌꯥꯝꯕꯁꯨ ꯊꯣꯡꯕ ꯍꯩ ꯗꯦ ꯃꯣꯏꯅ ꯊꯣꯡꯕꯗꯣ ꯑꯩ ꯑꯃꯨꯛ ꯆꯥꯅꯤꯡꯗꯔꯦ
ꯑꯣ ꯀꯅꯥꯅ ꯆꯦꯅ ꯊꯣꯡꯕꯗꯤ ꯍꯥꯎꯕ꯭ꯔꯥ
ꯈ‌ꯣꯏ ꯆ‌ꯦ ꯑꯩꯈꯣꯏ ꯏꯆꯦꯒ ꯏꯕꯥꯅꯤ ꯏꯕꯥꯅꯤꯅ ꯊꯣꯡꯕꯗꯤ ꯍꯥꯎꯋꯦ ꯏꯆꯦꯗꯤ ꯌꯨꯝ ꯄꯥꯡꯈ꯭ꯔꯦꯅ ꯑꯗꯨ ꯑꯣꯏꯕꯅꯤ ꯑꯩꯈꯣꯏꯆꯦ ꯑꯩꯒ ꯏꯕꯥꯅꯤ ꯕꯔꯥꯗ ꯂꯩꯔꯤꯀꯥꯟꯗꯗꯤ ꯏꯕꯥꯅꯤꯗ ꯊꯥꯎ ꯉꯧꯔꯒ ꯅꯨꯃꯤꯠꯇꯤꯒꯤ ꯆꯥꯕꯅꯦꯕ ꯑꯁ ꯃꯣꯏꯗꯤ ꯆꯝꯐꯨꯟ ꯉꯥꯛꯇꯪ ꯁꯥꯎꯅꯤꯡꯉꯦ
ꯑꯁ ꯀꯩꯒꯤ
ꯄꯣꯔꯥ ꯏꯆꯥꯟꯖꯟꯅ ꯈꯛꯇꯪ ꯆꯥꯕꯗꯣ ꯃꯣꯏꯗꯤ ꯏꯆꯝ ꯆꯝꯅ ꯆꯥꯕ ꯍꯥꯎꯋꯦ ꯍꯥꯏ ꯑꯁ ꯑꯩꯗꯤ ꯆꯥꯕ ꯌꯥꯗꯦꯗ ꯃꯁꯂꯥꯒ ꯀꯩꯅꯣ ꯑꯗꯨꯃꯥꯏꯅ ꯐꯖꯅ ꯊꯣꯡꯑꯒ ꯆꯥꯕꯗꯨ ꯃꯣꯏꯗꯤ ꯃꯁꯂꯥꯁꯦ ꯌꯥꯝꯅ ꯍꯥꯞꯀꯅꯨ ꯍꯥꯏ ꯆꯥꯅꯤꯡꯗꯦ ꯍꯥꯏ ꯏꯕꯗꯤ ꯏꯁꯥꯗ ꯏꯐꯦꯛ ꯌꯥꯝꯅ ꯂꯩꯒꯅꯤ ꯍꯥꯏ ꯏꯅꯥꯎꯄꯥꯁꯨ ꯑꯃꯨꯛ ꯊꯥꯎ ꯌꯥꯝꯅ ꯆꯥꯕ ꯌꯥꯗꯦ ꯍꯥ ꯑꯁ ꯏꯄꯥꯕꯨꯁꯨ ꯑꯗꯨ ꯄꯤꯌꯥꯁꯇ ꯑꯃꯨꯛ ꯈꯤꯇꯪ ꯈꯤꯇꯪ ꯆꯥꯎ ꯍꯥꯏꯔ ꯍꯥꯏꯕꯗꯒꯤ ꯄꯤꯌꯥꯖꯁꯨ ꯑꯃꯨꯛ ꯇꯦꯍꯥꯎꯁꯨ ꯑꯃꯨꯛ ꯂꯩꯔꯛꯈꯤꯗ꯭ꯔꯦ
ꯑꯁ ꯂꯨꯏꯍꯦ ꯑꯗꯨꯗꯤ ꯌꯥꯝ ꯍꯥꯎꯇꯅ ꯖꯥꯔ
ꯏꯁ ꯃꯣꯏꯅ ꯑꯩꯅ ꯆꯩꯕꯅꯤ ꯑꯁ ꯅꯣꯏ ꯈꯨꯆꯥꯖꯤꯗꯤ ꯅꯣꯏ ꯈꯨꯊꯣꯡꯁꯦ ꯑꯩ ꯆꯥ ꯆꯥ ꯑꯃꯨꯛ ꯍꯟꯅ ꯆꯥꯅꯤꯡꯗ꯭ꯔꯒ ꯀꯔꯤ ꯇꯒꯤꯅ ꯑꯁ ꯄꯥꯝꯃꯨꯑꯦ ꯑꯩꯅ ꯍꯥꯏꯕꯒ ꯅꯨꯡ ꯐꯥꯗꯣꯛ ꯆꯥꯕꯗꯤ ꯐꯖꯅ ꯊꯣꯡꯒꯠ ꯆꯥꯒꯗ ꯃꯁꯂꯥꯒ ꯊꯥꯎꯒ ꯌꯥꯝ ꯍꯟꯒꯦ ꯇꯧꯔꯗꯤꯀꯣ ꯑꯁ ꯏꯁꯥꯗ ꯀꯩꯅꯣ ꯌꯥꯝꯅ ꯇꯧꯋꯦ ꯑꯁ ꯑꯗꯨꯃꯥꯏ ꯍꯥꯏꯔꯅꯤ ꯑꯁ ꯃꯣꯏꯁꯦ ꯆꯝꯐꯨ ꯌꯥꯝ ꯄꯥꯟꯕꯅꯦ
ꯑꯣ ꯅꯪꯅ ꯆꯝꯐꯨꯠ ꯄꯥꯝꯗꯕ
ꯑꯩꯅ ꯆꯝꯐꯨꯠ ꯄꯥꯝꯗꯕ
ꯃꯣꯏꯅ ꯄꯥꯝꯕ
ꯑꯁ ꯎꯝ ꯑꯦꯁ ꯑꯩ ꯚꯔꯥꯗ ꯂꯩꯔꯤꯀꯥꯟꯗꯗꯤꯀꯣ ꯆꯥꯛꯇꯣ ꯐꯖ ꯐꯖꯟ ꯆꯥꯕꯅꯦ ꯍꯧꯖꯤꯛꯀꯥꯟꯗꯤ ꯆꯥꯛꯁꯤ ꯐꯆꯟ ꯆꯥꯕ ꯌꯥꯗꯤ ꯉꯝꯗ꯭ꯔꯦ
ꯍꯥꯎꯇꯕꯒꯤ ꯑꯩ
ꯍꯥꯎꯇꯕꯒꯤꯔ ꯈꯪꯗꯦ ꯆꯥꯛ ꯆꯪꯗ꯭ꯔꯦ ꯍꯟꯗꯛ ꯀꯥꯟꯁꯦ
ꯌꯥꯝ ꯅꯨꯡꯉꯥꯏꯇꯦꯅꯦ ꯑꯗꯨꯗꯤ
ꯈꯪꯗꯦ ꯑꯁ ꯏꯁꯥꯗꯣ ꯈꯔ ꯀꯟꯈꯠꯂꯛꯑꯦꯅ ꯀꯪꯕ ꯍꯧꯔꯦ ꯑꯩꯗꯣ ꯑꯁ
ꯑꯗꯨꯗꯤ ꯑꯃꯨꯛ ꯅꯣꯏꯅꯕ ꯍꯣꯁꯇꯦꯜꯗ ꯂꯩꯕ ꯇꯥꯔꯦ
ꯑꯁ ꯍꯣꯁꯇꯦꯜꯗ ꯂꯩꯔꯗꯤ ꯐꯖꯅ ꯑꯁ ꯍꯣꯁꯇꯦꯜꯗ ꯂꯩꯔꯁꯨ ꯑꯁ ꯑꯩ ꯁꯨꯄꯔ ꯐꯥꯏꯟꯅ ꯍꯩꯅꯗꯦ ꯑꯩꯗꯤ ꯚꯔꯥꯗ ꯂꯩꯅꯤꯡꯉꯤ ꯆꯦꯊꯟꯗ ꯑꯍꯥꯎꯕ ꯈꯛꯇꯪ ꯆꯥꯍꯟꯕꯗꯣ ꯎꯝ ꯁꯨꯄꯔꯐꯥꯏꯟꯗꯣ ꯁꯨꯄꯔꯐꯥꯏꯟꯗꯣ ꯑꯩꯈꯣꯏꯕꯥ ꯑꯩꯈꯣꯏꯕꯥꯁꯨ ꯁꯨꯄꯔꯐꯥꯏꯟ ꯈꯛꯇꯪ ꯆꯥꯅꯤꯡꯗꯕ ꯀꯤꯕ ꯆꯥꯕꯗꯣ ꯁꯄꯔꯐꯥꯏꯟ ꯃꯤꯛꯁ ꯇꯧꯔꯒ ꯆꯥꯅꯤꯡꯕ ꯆꯦꯡ ꯑꯍꯥꯎꯕꯗꯣ ꯑꯗꯨ ꯈꯛꯇꯪ ꯆꯥꯅꯤꯡꯗꯕ ꯑꯩꯅ ꯆꯥꯅꯤꯡꯕ
ꯁꯨꯄꯔꯐꯥꯏꯟ ꯆꯥꯕ ꯃꯤꯅ ꯇꯣꯡꯉꯥꯜꯂꯦ ꯑꯐꯕ ꯆꯥꯅꯤꯡꯕ ꯃꯤꯅ ꯑꯃꯨꯛ ꯇꯣꯡꯉꯥꯜꯂꯦ
ꯎꯝ ꯏꯁ ꯏꯆꯦ ꯏꯆꯦꯒ ꯂꯩꯃꯤꯟꯅꯔꯀꯥꯟꯗꯁꯨ ꯏꯆꯦꯗꯣ ꯁꯨꯄꯔꯐꯥꯏꯟ ꯌꯥꯝ ꯄꯥꯝꯕ ꯑꯩꯅ ꯁꯨꯄꯔꯐꯥꯏꯟ ꯄꯥꯝꯗꯕ
ꯎꯝ
ꯃꯩ ꯃꯥꯅ ꯆꯥꯛ ꯑꯀꯟꯕ ꯄꯥꯝꯕ ꯑꯩꯅ ꯊꯣꯠꯄ ꯄꯥꯝꯕ ꯃꯥꯅ ꯊꯣꯡꯉꯕ ꯑꯩ ꯆꯥꯕ ꯉꯝꯃꯔꯣꯏ ꯀꯟꯕꯒꯤ ꯎꯝ ꯑꯩꯅ ꯊꯣꯡꯉꯕ ꯃꯥ ꯆꯥꯕ ꯅꯨꯡꯉꯥꯏꯔꯔꯣꯏ ꯃꯥ ꯄꯨꯡꯊꯜꯂꯔꯣꯏ ꯊꯣꯠꯃꯟꯕꯒꯤ
ꯑꯗꯨꯗꯤ ꯅꯪꯒꯤ ꯆꯥꯅꯕ ꯑꯃ ꯊꯤꯕ ꯇꯥꯔꯦ
ꯑꯩꯒꯤ ꯆꯥꯅꯕ ꯊꯤꯕ ꯍꯥꯏꯕꯁꯦ
ꯆꯥꯛ ꯑꯊꯣꯠꯄ ꯆꯥꯕ ꯃꯤ ꯂꯥꯛꯑꯣ ꯂꯥꯛꯑꯣ ꯍꯥꯏ
ꯅꯪ ꯑꯣꯏꯅ ꯑꯣꯏꯈ꯭ꯔꯁꯤꯔꯣ ꯑꯗꯨꯗꯤ
ꯇꯜꯂꯦꯗ
ꯅꯣꯏ ꯃꯥꯅ ꯐꯨꯔꯛꯇꯧ ꯃꯥꯜꯂꯦꯗ
ꯍꯣꯏ ꯑꯩꯈꯣꯏ ꯃꯃꯥꯒ ꯕꯕꯥꯒ ꯀꯞꯀꯅꯤ
ꯎꯝ ꯀꯞꯇꯤ ꯀꯞꯄ ꯃꯥꯜꯂꯦ
ꯑꯩꯒꯤ ꯏꯆꯥ ꯅꯨꯨꯄꯤꯕꯨ ꯄꯨꯔꯒ ꯆꯠꯈ꯭ꯔꯦ
ꯑꯩꯅ ꯑꯃꯨꯛ ꯊꯤꯜꯂꯛꯀꯦ ꯍꯥꯏꯕ ꯇꯥꯕ
ꯌꯥꯔꯦ ꯀꯗꯔ ꯇꯧꯔꯅ
ꯏꯁ ꯑꯩ ꯀꯗꯔ ꯇꯧꯗꯦꯀꯣ ꯑꯣ ꯑꯗꯨꯗꯤ ꯆꯨꯝꯃꯤꯅꯦ ꯑꯗꯨ ꯑꯗꯨꯗꯤ ꯅꯣꯏ ꯀꯇꯟ ꯑꯅꯤꯡꯉꯥꯏꯅꯤꯅ ꯑꯩ ꯍꯥꯏꯕꯗꯨꯗꯤ
ꯑꯁ ꯌꯥꯗꯦ ꯑꯗꯨꯗꯤ ꯀꯗꯔ ꯇꯧꯕ ꯌꯥꯗꯦꯀꯣ ꯑꯍꯟꯗ
ꯍꯥꯥ
ꯀꯗꯔ ꯇꯧꯕ ꯌꯥꯗꯦ ꯑꯍꯟꯗ ꯑꯁꯦꯡꯕ ꯑꯁꯦꯡꯕ ꯍꯥꯏ
ꯍꯣꯏ ꯍꯣꯏ ꯑꯗꯨꯖꯨ ꯆꯨꯝꯃꯤꯅꯦ ꯅꯪ ꯁꯣꯞꯄꯤꯡ ꯆꯠꯄꯗ ꯅꯊꯟꯗ ꯆꯠꯄ꯭ꯔꯣ ꯅꯃꯥꯟꯅꯕꯤꯒ ꯆꯠꯄ꯭ꯔꯣ ꯅꯪꯗꯤ
ꯅꯍꯥꯟ ꯏꯃꯥꯟꯅꯕꯤꯒ ꯆꯠꯄ ꯃꯇꯝꯁꯨ ꯂꯩ ꯆꯦꯆꯦꯒ ꯆꯠꯄ ꯃꯇꯝꯁꯤꯗ ꯉꯁꯤꯗꯤ ꯏꯇꯣꯟꯗ ꯆꯠꯄ ꯏꯃꯥꯟꯅꯕꯤꯒ ꯆꯠꯄ
ꯌꯥꯝ ꯅꯨꯉꯥꯏꯔꯦꯅꯦ ꯂꯩꯁꯥꯕꯤ ꯂꯩꯁꯥꯕꯤꯁꯤꯡꯒꯣ
ꯎꯝ
ꯐꯣꯔꯃꯦꯜ ꯗ꯭ꯔꯦꯁ ꯍꯥꯞꯄꯗꯣ ꯌꯥꯝ ꯐꯖꯏꯅꯦ ꯅꯪꯗꯣ ꯌꯥꯝ ꯄꯛꯆꯔꯅꯤ
ꯃꯦꯁꯥꯕꯤ ꯐꯣꯔꯃꯦꯟ ꯗ꯭ꯔꯦꯁ ꯍꯥꯞꯄꯗꯣ ꯌꯦꯡꯕ꯭ꯔꯣ
ꯐꯣꯔꯃꯦꯜ ꯗ꯭ꯔꯦꯁ ꯍꯥꯞꯄꯗ ꯌꯥꯝ ꯄꯛꯆꯩꯌꯦ ꯅꯪ ꯄꯛꯆꯔꯅꯤ
ꯀꯅꯥꯗ ꯌꯦꯡꯕ
ꯈꯪꯗꯦ ꯑꯗꯨꯕꯨꯗꯤ
ꯏꯁ ꯎꯕꯒꯤ ꯍꯥꯏꯕꯅꯦ ꯎꯗ꯭ꯔꯗꯤ ꯍꯥꯏꯔꯣꯏ ꯅꯪꯗꯣ
ꯂꯩꯁꯥꯕꯤ ꯃꯌꯥꯝ ꯆꯠꯂ ꯂꯩꯥꯔꯤꯁꯤꯗꯤ ꯐꯣꯔꯃꯦꯜ ꯇ꯭ꯔꯦꯁ ꯍꯥꯞꯄꯒ
ꯑꯗꯨꯅꯦ ꯀꯅꯥꯅꯣ ꯍꯥꯏꯕ꯭ꯔ
ꯕꯖꯥꯔꯗ ꯆꯠꯂꯨꯕ ꯃꯌꯥꯝꯗꯨ ꯀꯃꯥꯏꯅ ꯈꯪꯒꯗꯣꯏꯅꯣ ꯑꯩꯈꯣꯏ ꯈꯨꯟꯗꯁꯨ ꯑꯗꯨꯗꯤ ꯍꯥꯞꯄ ꯂꯩꯏꯅ ꯑꯃꯅꯤ ꯑꯅꯤꯗꯤ ꯎꯝ ꯐꯖꯩꯌꯦ ꯐꯣꯔꯃꯦꯜ ꯗ꯭ꯔꯦꯁ ꯍꯥꯠꯄꯗꯣ ꯅꯪꯁꯨ ꯇ꯭ꯔꯥꯏ ꯇꯧ